ꯍꯜꯂꯣ ꯇꯥꯕ꯭ꯔꯥ ꯍꯜꯂꯣ
ꯑꯥ ꯇꯥꯏ ꯇꯥꯏ
ꯑ ꯑꯩꯒꯤꯅꯦ ꯋꯥꯛꯅ ꯈꯔ ꯈꯥꯟꯅꯕ ꯑꯩꯗꯤ
ꯑ ꯅꯦꯠꯋꯥꯛ ꯉꯁꯤꯗꯤ ꯀꯩꯁꯨ ꯇꯧꯗꯕ ꯃꯥꯜꯂꯦ
ꯍꯕ
ꯑꯩꯗꯣ ꯉꯁꯥꯏ ꯏꯕꯥꯅꯤ ꯋꯥꯔꯤ ꯁꯥꯔꯤꯉꯩꯗ ꯑꯃꯥꯖꯣꯟ ꯗꯦꯂꯤꯚꯔꯤ ꯂꯥꯛꯄ ꯑꯗꯨꯒꯤ ꯑꯩ ꯀꯣꯛ ꯑꯄꯤꯛꯗꯤ ꯇꯧꯗꯦꯕꯀꯣ ꯑꯗꯨꯒ ꯉꯥꯏꯔꯒ ꯃꯇꯟꯗ ꯃꯨꯠꯈ꯭ꯔꯦ ꯑꯗꯨꯒ ꯆꯠꯂꯦ
ꯑꯣ ꯑꯩꯒꯤ ꯑꯩꯒꯤ ꯑꯩꯗꯤ ꯑꯩꯒꯤ ꯅꯦꯠꯋꯛꯅ ꯌꯥꯝ ꯐꯠꯇꯕ ꯖꯔꯥ ꯈꯟꯕꯅꯤ
ꯅꯠꯇꯦ ꯅꯠ ꯑ ꯇꯥꯏꯝ ꯑ ꯇꯥꯏꯝꯗꯣ ꯑ ꯑꯗꯨ
ꯑꯩꯒꯤ ꯐꯣꯟꯗꯁꯨ ꯑꯃꯨꯛꯀ ꯀꯣꯜ ꯇꯧꯔꯛꯄ ꯑꯗꯨꯒꯤ
ꯑꯥ
ꯈꯨꯟꯗ ꯈ꯭ꯔꯤꯁꯃꯥꯁ ꯂꯥꯛꯑꯦꯔꯥ ꯂꯥꯛꯑꯔꯣꯏꯗꯅ ꯍꯧꯖꯤꯛ ꯀꯣꯜ ꯇꯧꯔꯛꯄꯅꯤꯅ
ꯑ ꯑꯣ ꯍ ꯑꯣ ꯅꯃꯥꯟꯅ
ꯅꯠꯇꯦ ꯑꯩꯈꯣꯏ ꯌꯨꯠꯒꯤ ꯀꯩꯅꯣꯅꯦ ꯅꯠꯇꯦ ꯗꯨꯝ ꯍꯦꯜꯄꯤꯡ ꯍꯦꯟꯒꯨꯝꯕꯗ ꯑꯗꯨꯝ ꯂꯩꯕꯗꯣ ꯈ꯭ꯔꯤꯁꯃꯥꯁ ꯄ꯭ꯔꯣꯒ꯭ꯔꯥꯝ ꯁꯦꯝꯔꯤ ꯁꯦꯝꯔꯤꯌꯦ ꯑꯗꯣ ꯅꯣꯏ ꯂꯥꯛꯀꯦꯔꯥ ꯂꯥꯛꯑꯔꯣꯏꯔ ꯍꯥꯏ
ꯉꯟꯅ ꯁꯦꯝꯃꯤꯅꯦ ꯄ꯭ꯔꯣꯒ꯭ꯔꯥꯝ
ꯑꯣꯏ ꯑꯗꯨꯝ ꯍꯧꯖꯤꯛꯇꯤ ꯀꯩꯅꯣ ꯐꯤꯛꯁꯁꯤ ꯅꯠꯇꯦ ꯃꯤꯇꯤꯡꯒꯨꯝꯕ ꯑꯗꯨꯃꯥꯏ ꯇꯧꯕꯗꯣ ꯃꯥ ꯂꯥꯛꯀꯦ ꯂꯥꯛꯑꯔꯣꯏ ꯅꯠꯇ꯭ꯔꯗꯤ ꯑꯗꯨ ꯀꯟꯐꯥꯔꯝ ꯇꯧꯒꯦ ꯇꯧꯔꯣꯏ ꯍꯥꯏꯕꯗꯨ ꯃꯈꯣꯏꯅ ꯇꯧꯕꯅꯤꯅ ꯑꯗꯣ ꯑꯩꯅ ꯆꯍꯤ ꯈꯨꯗꯤꯡꯗ ꯄ꯭ꯔꯣꯒ꯭ꯔꯥꯝꯗ ꯑꯗꯨꯝ ꯋꯥ ꯅꯣꯏꯁꯨ ꯀꯩꯅꯣ ꯇꯧꯔꯣ ꯑꯦꯛꯆꯦꯁ ꯑꯃꯨꯛꯀ ꯃꯤ ꯑꯇꯣꯞꯄꯗ ꯊꯝꯈ꯭ꯔꯣ ꯍꯥꯏꯕꯅꯤ
ꯑꯗꯨꯝ ꯏꯟꯆꯥꯥꯔꯖ ꯂꯧꯔꯝꯃꯅꯤꯅꯦ ꯀꯣ ꯅꯣꯏ ꯅꯣꯏꯅ ꯑꯍꯟ ꯑꯣꯏꯕ꯭ꯔꯥ
ꯍꯣꯏ ꯑꯍꯟꯁꯤꯡ ꯂꯩꯌꯦ ꯑꯗꯨ ꯗꯤꯁ ꯏꯌꯔꯁꯦ ꯑꯩꯈꯣꯏ ꯑꯍꯥꯟꯁꯤꯡꯁꯨ ꯃꯄꯥꯟꯗ ꯂꯥꯁ ꯏꯌꯥꯔ ꯂꯥꯛꯄꯅꯤꯅ ꯇꯤꯆꯔꯗꯤ ꯂꯥꯛꯇꯣꯏ ꯃꯥꯟꯗ꯭ꯔꯦꯅ ꯒ꯭ꯔꯨꯞꯇ ꯉꯁꯥꯏꯗꯤ ꯑꯗꯨꯝ ꯊꯥꯔꯝꯕꯅꯦ ꯂꯩꯁꯥ ꯂꯩꯁꯥꯕꯤꯁꯤꯡꯗꯣ
ꯑꯍꯟꯁꯤꯡꯗꯣ
ꯍꯣꯏ
ꯎꯝ ꯑꯗꯨꯗꯤ ꯅꯣꯏꯅ ꯏꯟꯆꯥꯔꯖ ꯂꯧꯔꯅꯤꯅꯦ
ꯍ ꯑ ꯅꯠꯇꯦꯗ ꯑꯩꯈꯣꯏ ꯈꯨꯟꯁꯦ ꯃꯤ ꯌꯥꯝꯕꯗꯤ ꯅꯠꯇꯦ ꯑꯗꯨ ꯑꯣꯏꯔꯁꯨ ꯂꯩꯁꯥꯕꯤꯒꯨꯝꯕ ꯈꯔ ꯑꯔꯤꯕ ꯑꯔꯤꯕꯗꯤ ꯅꯠꯇꯦ ꯑꯩꯈꯣꯏꯗꯒꯤ ꯍꯦꯟꯅ ꯑꯍꯟꯁꯤꯡꯗꯣ
ꯎꯝ.................
ꯄꯨꯟꯗ ꯃꯤ ꯂꯩꯕ ꯂꯩꯇꯦꯕ ꯑꯩꯈꯣꯏꯁꯦ ꯃꯄꯥꯟ ꯂꯣꯏ ꯊꯣꯛꯑꯦꯕ
ꯎꯝ...............
ꯗꯦꯜꯂꯤ ꯃꯨꯝꯕꯥꯏ ꯍꯣꯏꯗ ꯑꯗꯨꯝ ꯂꯩꯕ ꯑꯗꯨ ꯈ꯭ꯔꯤꯁꯃꯥꯁ ꯃꯈꯣꯏꯁꯦ ꯆꯍꯤ ꯑꯜꯇꯔꯅꯦꯇꯤꯞ ꯌꯤꯑ꯭ꯔ ꯑꯣꯏꯅ ꯑꯗꯨꯝ ꯂꯥꯛꯄꯗꯣ ꯆꯍꯤ ꯈꯨꯗꯤꯡꯗꯤ ꯃꯣꯢꯁꯨ ꯂꯥꯛꯄ ꯉꯝꯗꯕ ꯃꯥꯥꯟꯅꯩ
ꯎꯝ ꯍꯣꯏ ꯍꯧꯖꯤꯛꯀꯥꯟꯗꯤ ꯑꯗꯨꯃꯥꯏꯅ ꯇꯧꯔꯦ ꯈꯨꯟꯗ ꯌꯨꯠꯁꯤꯡꯗꯣ ꯌꯥꯝ ꯂꯩꯇꯕ ꯑꯗꯨꯃꯥꯏꯅ ꯎꯍꯝ...
ꯑꯗꯨꯒꯤ ꯃꯈꯣꯏꯁꯨ ꯄ꯭ꯔꯣꯒ꯭ꯔꯥꯝꯗ ꯍꯥꯞꯅꯤꯡꯉꯩꯗꯤ ꯃꯤ ꯑꯦꯗꯚꯥꯟ꯭ꯁ ꯑꯣꯏꯅ ꯑꯗꯨꯝ ꯍꯪꯕ ꯃꯥꯜꯂꯦ
ꯎꯝ ꯎꯝ ꯍꯣꯏ ꯍꯥꯟꯅ ꯑꯗꯨꯝ ꯉꯟꯅ ꯍꯥꯏꯍꯧꯕꯅ ꯐꯩ ꯍꯥꯏꯕꯗꯤ
ꯑꯩꯒꯤ ꯅꯣꯛꯅꯤꯡꯕꯅꯤꯅ ꯑꯩꯗꯤ....
ꯍꯥ-ꯍꯥ ꯑꯗꯨ ꯂꯥꯛꯀꯅꯤ ꯍꯥꯏꯈ꯭ꯔꯥꯕꯣ
ꯑꯦ ꯈꯪꯗ꯭ꯔꯦ ꯍꯧꯖꯤꯛꯇꯤ ꯍꯥꯏꯕ ꯉꯝꯗꯦ ꯍꯥꯏꯗꯤ ꯍꯥꯏꯈ꯭ꯔꯥꯕꯅꯦ ꯑꯩꯁꯦ ꯑ꯭ꯁ... ꯆꯠꯇꯤ ꯌꯥꯝ ꯆꯠꯅꯤꯡꯕꯗꯤ ꯅꯠꯇꯦꯗ ꯍꯟꯗꯛꯇꯤ
ꯑꯥ ꯑꯗꯨ ꯐ꯭ꯔꯤ ꯑꯣꯏꯔꯗꯤ ꯆꯠꯂꯣꯅ ꯍꯥꯏꯕꯗꯤ ꯅꯣꯏꯁꯨ ꯑꯗꯨꯝ.... ꯑ.................. ꯑ.. ꯌꯨꯠ ꯑꯣꯏꯔꯒ ꯂꯩꯔꯣꯏꯅ ꯍꯥꯏꯕꯗꯤ ꯃꯇꯦꯡ ꯄꯥꯡꯅ ꯐꯩ
ꯎꯝ ꯑꯗꯨꯗꯤ ꯍꯣꯏ ꯑꯗꯨꯃꯥꯏꯅꯗꯤ ꯇꯧꯋꯦ
ꯎꯝ....
ꯑꯍꯥ....... ꯑꯍꯝ ꯅꯍꯥꯟꯗꯣ ꯏꯃꯥꯟꯅꯕ ꯂꯣꯛ ꯊꯣꯡꯉꯦ ꯑꯗꯨꯒ ꯃꯥ ꯐꯈ꯭ꯔꯦ ꯑꯗꯨꯒ ꯑꯩ ꯑꯃꯨꯛ.... ꯉꯔꯥꯡꯗꯒꯤ ꯍꯧꯔꯦ ꯂꯣꯛ ꯈꯔ-ꯈꯔ ꯇꯧꯕ
ꯔꯦꯃꯤꯟꯅꯕꯗꯤ ꯗꯨꯃꯥꯢ....
ꯎꯝ... ꯑꯗꯨꯒꯤ ꯃꯥꯜꯂꯦ ꯑꯩ.... ꯑ..... ꯅꯍꯥꯟꯗꯤ ꯑꯩ ꯀꯩꯁꯨ ꯇꯧꯗꯕꯅꯦꯕ
ꯎꯝ.....
ꯑꯗꯨꯝ ꯃꯥꯁꯇꯔ ꯂꯣꯏꯈ꯭ꯔꯗꯤ ꯐ꯭ꯔꯤ ꯑꯣꯏꯔꯕ ꯑ.. ꯑꯣꯏꯔꯒ ꯂꯩꯔꯅꯤꯅꯦ
ꯌꯥꯝ ꯐ꯭ꯔꯤ-ꯐ꯭ꯔꯤ ꯐ꯭ꯔꯤꯅꯦ....... ꯄꯩꯅꯤꯏ ꯈ꯭ꯔꯦ ꯍꯟꯗꯥꯛꯗꯤ
ꯑ....... ꯊ-ꯊꯕꯛꯒꯨꯝꯕ ꯇꯧꯅꯤꯡꯕ ꯂꯩꯇ꯭ꯔꯣ
ꯊꯕꯛꯒꯨꯝꯕ ꯂꯩꯔꯗꯤ ꯑꯗꯨꯝ ꯇꯧꯅꯤꯡꯉꯦ ꯑꯩꯈꯣꯏꯁꯨ ꯇꯧꯕꯗꯤ
ꯑꯥ.... ꯑꯗꯣ ꯅꯪꯅ ꯄꯥꯝꯖꯕ ꯂꯩꯇ꯭ꯔꯣ ꯁꯤ ꯇꯧꯅꯤꯡꯉꯦ ꯍꯥꯏꯕꯗꯣ ꯍꯥꯏꯕꯗꯤ....
ꯑꯩꯅ ꯑꯗꯨꯝ ꯇꯧꯅꯤꯡ..... ꯑꯃꯗꯤ ꯂꯩꯌꯦ ꯑꯗꯨ ꯑꯣꯏꯔꯁꯨ ꯂꯥꯏꯔꯤꯛ ꯄꯥꯗꯕꯅꯤꯅ ꯂꯥꯏꯔꯤꯛ ꯄꯥꯗ꯭ꯔꯥꯗꯤ ꯇꯧꯕ ꯌꯥꯗꯕ ꯉꯥꯛ........
ꯍꯝ............ ꯑꯗꯣ ꯑ... ꯅꯦꯠꯀꯨꯝꯕ ꯊꯥꯕꯗꯣ.....
ꯑꯗꯨꯅꯦꯕ ꯂꯥꯏꯔꯤꯛ ꯄꯥꯗ꯭ꯔꯥꯗꯤ ꯁꯤꯁꯦ... ꯍꯣꯏ ꯑꯗꯣ ꯂꯥꯏꯔꯤꯛꯇꯤ ꯄꯨꯡ ꯋꯥꯟ ꯑꯥꯋꯥꯔ ꯁꯤꯒꯨꯝꯕꯁꯨ ꯀꯣꯟꯁꯦꯟꯇ꯭ꯔꯦꯠ ꯇꯧꯕ ꯉꯝꯗꯦꯕ ꯑꯩꯗꯤ
ꯎꯝ ꯍꯣꯏ ꯑꯗꯨꯝ ꯑꯥ...... ꯃꯇꯝꯗꯣ ꯁꯨꯝ ꯁꯨꯝ ꯑꯩꯈꯣꯏ ꯑꯍꯟ ꯈꯔ-ꯈꯔ ꯑꯣꯏꯁꯜꯂꯛꯄꯗ ꯑꯗꯨꯃꯥꯏꯅ........ ꯇꯣ ꯍꯥꯏꯗꯤ ꯈꯔ ꯈꯔ ꯄꯥꯔꯗꯤ ꯌꯥꯔꯦꯗ ꯀꯨꯏꯅ ꯄꯥꯗ꯭ꯔꯁꯨ
ꯈꯔꯥ ꯈꯔꯥꯁꯨ ꯄꯇ꯭ꯔꯦ ꯄꯥꯗꯦꯗꯨꯒꯤꯅꯤ....
ꯍꯥ........ ꯑ.... ꯇ꯭꯭ꯔꯥꯏ ꯇꯧꯗꯣꯏꯔꯥ ꯑꯗꯨꯗꯤ
ꯈꯪꯗꯦ ꯑꯩꯒꯤ ꯄꯤꯁꯤꯁꯨ ꯁꯨꯗꯣꯏ ꯃꯥꯟꯗ꯭ꯔꯦꯗ
ꯑꯣ ꯄꯤꯁꯤ ꯀꯌꯥ ꯌꯧꯒꯗꯕ꯭ꯔꯥ
ꯑꯩꯈꯣꯏ ꯑꯦꯁ ꯇꯤ ꯒꯤꯗꯤ ꯐꯤꯐꯇꯤ ꯐꯣꯔ ꯍꯥꯏꯕ ꯅꯠꯇ꯭ꯔꯣ ꯐꯤꯐꯇꯤ ꯅꯠꯇ꯭ꯔꯦ ꯐꯤꯐꯇꯤ ꯐꯣꯔ ꯍꯥꯏ
ꯑꯣ ꯑꯗꯨꯗꯤ ꯁꯨꯒꯅꯤꯅ
ꯑꯩ ꯂꯥꯏꯔꯤꯛ ꯄꯥꯗꯕꯤꯗ ꯑꯗꯨꯝ ꯄꯪ ꯁꯨꯡ ꯄꯪ ꯁꯤꯜꯂꯦ ꯑꯦꯛꯖꯥꯝꯗ
ꯎꯝ ꯑꯗꯣ ꯏꯔꯝꯃꯗꯤ ꯌꯥꯔꯦ ꯀꯩꯅꯣ ꯑꯗꯨꯗꯤ ꯂꯥꯏꯔꯤꯛꯀꯤ ꯆꯞ ꯆꯥꯅ ꯏꯟꯇꯔꯁꯨ ꯌꯥꯏꯗ
ꯅꯠꯇꯦ ꯑꯩꯈꯣꯏ ꯒ꯭ꯔꯦꯠꯁꯦ ꯌꯥꯝ ꯂꯨ ꯑꯣꯏ ꯒ꯭ꯔꯦꯠ ꯄꯨꯕꯗꯣ ꯃꯥꯔꯛꯁ ꯄꯤꯕꯗꯣ ꯀꯟꯁꯇ꯭ꯔꯛꯁꯟꯒꯨꯝꯕꯁꯨ ꯐꯖꯅ ꯌꯦꯡꯕ ꯒ꯭ꯔꯃꯥꯔꯒꯨꯝꯕꯁꯨ ꯌꯦꯡꯕꯒꯤꯀꯣ ꯃꯥꯛ ꯐꯪꯕ ꯌꯥꯝ ꯂꯨꯋꯦ ꯑꯇꯣꯞꯄ ꯗꯤꯄꯥꯔꯠꯃꯦꯟꯒꯨꯝꯅ ꯑꯗꯨꯝ ꯏꯔꯗꯤ ꯑꯗꯨꯝ ꯃꯥꯛꯄꯌꯦꯗꯅ
ꯑꯣ ꯑꯥ ꯍꯣꯏ
ꯑꯗꯨ ꯑꯣꯏꯔꯁꯨ ꯑꯩꯈꯣꯏꯒꯤ ꯀꯟꯁꯇ꯭ꯔꯛꯁꯟꯗ ꯑꯃꯨꯛꯀ ꯌꯦꯡꯒꯅꯤ ꯒ꯭ꯔꯥꯃꯔꯗ ꯌꯦꯡꯒꯅꯤ ꯑꯗꯨꯒꯤ ꯃꯥꯛ ꯂꯩꯇꯦ ꯏꯔꯁ
ꯎꯝ ꯎꯝ ꯎꯝ ꯅꯪ ꯀ꯭ꯔꯤ ꯑꯣꯅꯔꯁ ꯂꯧꯕ꯭ꯔꯥ
ꯑꯩ ꯏꯪꯂꯤꯁꯇ ꯑꯗꯨꯝ ꯂꯧꯋꯦ
ꯎꯝ ꯍꯣꯏ ꯏꯪꯂꯤꯁꯇꯤ ꯃꯥꯔꯛꯇꯣ ꯁꯀꯣꯔ ꯇꯧꯕ ꯈꯔ ꯂꯨꯌꯦ ꯍꯥꯏ ꯃꯤꯅ ꯍꯥꯏꯕꯗ ꯑꯩꯗꯤ ꯈꯪꯗꯦ
ꯑꯗꯨꯗꯤ ꯏꯪꯂꯤꯁꯀꯤ ꯗꯣꯛꯇꯔꯦꯠ ꯐꯪꯉꯗꯤ ꯅꯨꯡꯉꯥꯏꯒꯅꯤꯅꯦ
ꯃꯥꯡꯗ ꯐꯥꯎ
ꯐꯪꯉꯅꯤꯍꯦ ꯀꯩꯗꯧꯕꯩ ꯐꯪꯉꯣꯏꯗꯣꯏꯅꯣ
ꯃꯥꯡꯗꯐꯥꯎ ꯃꯥꯟꯗꯦꯗ
ꯐꯪꯅꯤ ꯅꯪꯅ ꯄꯥꯝꯖꯔꯒ ꯇꯧꯔꯗꯤ
ꯄ꯭ꯔꯊꯥ ꯇꯧꯕꯤꯔꯣ ꯑꯗꯨꯗꯤ ꯑꯩꯈꯣꯏꯒꯤꯁꯨ
ꯇꯧꯕꯤꯒꯦ ꯇꯧꯕꯤꯒꯦ ꯃꯄꯥꯟ ꯊꯣꯛꯀꯦ ꯇꯧꯔꯒ ꯁꯥꯈ꯭ꯔꯦꯍ ‌ꯦ ꯉꯁꯥꯏ ꯄꯨꯡ ꯑꯃꯗ ꯂꯥꯛꯀꯦ ꯍꯥꯏꯔꯝꯃꯅꯤꯕ ꯑꯩꯅ ꯏꯃꯥꯟꯅꯕꯗꯣ ꯑꯗꯨꯒ ꯍꯧꯖꯤꯛꯇꯣ ꯅꯨꯡꯁꯥ ꯁꯥꯔꯒ ꯂꯩꯔꯦ ꯑꯗꯨ ꯆꯠꯄ ꯇꯜꯂꯦ
ꯑꯣ ꯍꯣꯔꯦꯟ ꯅꯨꯡꯗꯥꯡꯗ ꯂꯥꯛꯀꯦ ꯍꯥꯏꯔꯣ
ꯅꯨꯡꯗꯥꯡꯗ ꯍꯣꯏ ꯅꯨꯡꯗꯥꯡꯗ ꯆꯠꯄꯅ ꯐꯔꯦ
ꯍꯟ ꯗꯛ ꯁꯥꯕ ꯀꯥꯟꯗ ꯅꯨꯡꯗꯥꯡꯗ ꯆꯠꯄꯅ ꯀꯩꯅꯣ ꯇꯧꯕꯅꯤ
ꯎꯝ ꯎꯝ ꯅꯨꯡꯗꯥꯡ ꯗꯅ ꯅꯨꯡꯉꯥꯏꯔ‌ꯦ ꯍꯣꯏ ꯅꯪꯒꯤ ꯕ꯭ꯔꯥꯗꯔ ꯁꯤꯁꯇꯔ ꯂꯩꯇꯕ꯭ꯔꯥ ꯅꯪꯗꯤ ꯁꯤꯡꯒꯜ ꯆꯥꯏꯜ ꯂꯥ
ꯅꯠꯇꯦ ꯃꯤ ꯌꯥꯝꯃꯦ ꯑꯩꯈꯣꯏꯁꯨ ꯃꯤ ꯌꯥꯝꯃꯦ
ꯑꯣ
ꯕꯜ ꯇ ꯃꯣꯏ ꯁ‌ꯦꯇꯜ ꯇꯧꯈ꯭ꯔꯕꯁꯨ ꯌꯥꯈ꯭ꯔꯦ
ꯑꯣ ꯁ‌ꯦꯇꯜ ꯇꯧꯕꯁꯨ ꯌꯥꯎꯋ‌ꯦ
ꯍꯣꯏ
ꯎꯝ ꯍꯥꯏꯅ
ꯁꯦꯇꯜ ꯇꯧꯈ꯭ꯔꯕꯤ ꯑꯩꯈꯣꯏꯒꯤꯁꯦ ꯑꯩꯈꯣꯏꯕꯨꯗꯤ ꯈꯥꯡꯕꯤꯗ꯭ꯔꯦ ꯑꯩꯈꯣꯏꯒꯤ ꯐꯦꯃꯤꯂꯤ ꯈꯛꯇ ꯈꯥꯟꯅꯔ ꯂꯩꯔꯦ
ꯑꯗꯣ ꯅꯪꯁꯨ ꯑꯗꯨꯝ ꯎꯝ ꯍꯧꯖꯤꯛꯇꯤ ꯑ ꯃꯦꯆꯌꯣꯔ ꯃꯦꯆ꯭ꯌꯣꯔ ꯑꯣꯏꯔꯔꯤꯗꯨꯗꯤ ꯅꯪꯁꯨ ꯑꯍꯟ ꯑꯣꯏꯈ꯭ꯔꯦ ꯀꯩꯅꯣ
ꯑꯗꯨ ꯑꯣꯏꯔꯁꯨ ꯑꯩꯈꯣꯏꯗꯤ ꯏꯟꯀꯝ ꯂꯩꯇꯕꯤ ꯃꯈꯣꯏꯅ ꯌꯦꯡꯕꯤꯗ꯭ꯔꯗꯤ
ꯑꯥ ꯍꯣꯏ ꯑꯗꯨꯕꯨꯗꯤ ꯆꯨꯝꯃꯤ ꯑꯗꯣ ꯅꯪ ꯑꯁꯤ
ꯥꯆ ꯃꯈꯣꯏꯒꯤ ꯃꯆꯥ-ꯃꯆꯥ ꯈꯛꯇ ꯈꯜꯂꯨꯕ ꯑꯈꯣꯏꯕꯨꯗꯤ ꯈꯟꯕꯤꯗ꯭ꯔꯦ
ꯎꯝ ꯍꯥꯏꯕꯗꯤ ꯃꯣꯏꯗꯣ ꯐꯦꯃꯤꯂꯤꯒꯨꯝꯕ ꯇꯧꯈ꯭ꯔꯗꯤ ꯑꯗꯨꯃꯥꯏꯅ ꯇꯧꯕꯅꯤ ꯍꯥꯏꯕ
ꯎꯝ
ꯅꯪ ꯗꯔꯀꯥꯔ ꯂꯩꯔꯤ ꯑꯩ ꯁꯤ ꯇꯧꯅꯤꯡꯉꯦ ꯑꯗꯨ ꯇꯧꯅꯤꯡꯉꯦ ꯅꯣꯏ ꯄꯦꯔꯦꯟꯁꯇ ꯍꯥꯏꯔꯗꯤ ꯇꯧꯕꯤꯒꯅꯤꯅ
ꯎꯝꯍꯝ
ꯑ
ꯍꯥꯏꯗ꯭ꯔꯁꯨ ꯑꯩꯅꯗꯤ ꯒ꯭ꯌꯥꯟ ꯇꯥꯕꯤꯌꯣ ꯍꯥꯏꯕꯅꯤꯗ
ꯑꯗꯨꯗꯤ ꯃꯣꯏꯁꯨ ꯈꯪꯉꯝꯃꯔꯣꯏꯅ ꯒ꯭ꯌꯥꯟ ꯇꯥꯅꯤꯡꯉꯁꯨ
ꯄꯣꯀꯦꯠ ꯃꯅꯤꯒꯨꯝ ꯃꯁꯨ ꯂꯩꯔꯔꯣꯏ ꯑꯗꯨꯝ ꯊꯥꯕꯤꯒꯦ ꯃꯣꯏ ꯇꯥꯍꯣ ꯍꯥꯏꯕꯅꯤꯅ
ꯍꯣꯏ ꯑꯗꯨꯝ ꯄꯦꯔꯦꯟꯁꯇꯤ ꯈꯟꯗꯕꯅꯤ ꯀꯩꯁꯨ ꯅꯪꯅ ꯍꯪꯗ꯭ꯔꯗꯤ ꯍꯥꯏꯕꯗꯤ ꯑ ꯑꯟꯅꯦꯁꯦꯁ꯭ꯔꯤ ꯋꯦꯁ ꯇꯧꯗꯕꯤꯗ ꯗꯔꯀꯥꯔ ꯂꯩꯕꯗꯨꯗꯤ ꯍꯪꯒꯗꯕꯅꯤ ꯀꯩꯁꯨ ꯀꯥꯏꯗꯦ ꯀꯩꯅꯣ
ꯑꯁ ꯄꯩꯁꯥꯗꯤ ꯑꯗꯨꯝ ꯗꯔꯀꯥꯔ ꯂꯩꯌꯦ ꯃꯤ ꯑꯣꯏꯕꯒꯤꯀꯣ ꯆꯠꯊꯣꯛꯄ ꯑꯃꯨꯛꯀ ꯍꯜꯂꯛꯄ ꯂꯄꯥꯁꯤꯗ ꯄꯩꯁꯥ ꯉꯥꯛꯇꯅꯤꯕ ꯑꯩꯈꯣꯏꯗꯤ
ꯍꯣꯏ ꯍꯣꯏ ꯎꯝ
ꯌꯨꯝ ꯊꯕꯛ ꯇꯧꯅꯤꯡꯉꯦ ꯄꯩꯁꯥ ꯇꯥꯅꯤꯡꯉꯥꯏ ꯆꯠꯊꯣꯛꯅꯤꯡꯉꯥꯏꯁꯨ ꯄꯩꯁꯥ ꯂꯩꯇ꯭ꯔꯗꯤ ꯆꯠꯊꯣꯛꯄ ꯌꯥꯗꯕ
ꯎꯝ ꯄꯩꯁꯥ ꯂꯩꯇ꯭ꯔꯗꯤ ꯅꯨꯡꯉꯥꯏꯇꯕꯅꯤ ꯑꯃ-ꯑꯃ ꯇꯧꯔꯁꯨ
ꯂꯥꯏꯔꯕꯅꯤꯅ
ꯑꯈꯣꯏꯁꯨ ꯆꯞ ꯃꯥꯟꯅꯩꯗ ꯑꯗꯨꯕꯨꯗꯤ ꯄꯩꯁꯥ ꯂꯩꯇꯕꯒꯤꯀꯣ ꯑꯩꯈꯣꯏꯁꯨ ꯇꯧꯅꯤꯡꯕ ꯇꯧꯕ ꯌꯥꯗꯦꯕ
ꯍ ꯍꯣꯏ ꯑꯣꯐꯤꯁꯥꯔ ꯃꯆꯥ ꯑꯣꯏꯗꯦ ꯑꯗꯨ ꯑꯣꯏꯔꯁꯨ ꯂꯨꯗꯤ ꯇꯧꯗꯤ ꯇꯧꯕꯤꯌꯦꯗ ꯍꯣꯏꯕꯨꯗꯤꯀꯣ ꯅꯨꯄꯤ ꯍꯨꯗꯤꯀꯣ ꯍꯥ
ꯑꯥ ꯑꯥ ꯍꯣꯏ
ꯅꯣꯏ ꯅꯨꯄꯥꯗꯒꯤ ꯅꯨꯄꯤꯗꯤ ꯍꯦꯟꯅ ꯂꯨꯅ ꯇꯧꯋꯤꯗ ꯑꯈꯣꯏꯗꯤ ꯀꯖꯟ ꯑꯒꯣꯏ ꯁꯤꯁꯇꯔꯒꯨꯝꯕ ꯂꯩꯌꯦꯕꯀꯣ ꯑꯗꯨꯒ ꯃꯣꯏꯁꯤꯗꯤ ꯑꯗꯨꯝ ꯂꯨꯅ ꯇꯧꯋꯤ ꯅꯨꯄꯤꯗ
ꯆꯞ ꯃꯥꯟꯅꯩꯍꯦ ꯐꯒꯤꯅꯦ
ꯅꯨꯄꯤꯗ ꯍꯦꯟꯅ ꯇꯧꯌꯦꯍꯦ
ꯁꯤꯒꯨꯝꯕ ꯋꯥꯈꯜꯗꯤ ꯊꯣꯛꯄꯤꯒꯅꯣ
ꯅꯨꯄꯤꯗ ꯍꯦꯟꯅ ꯇꯧꯋꯦ
ꯇꯧꯅꯤꯡꯉꯁꯨ ꯗꯔꯀꯥꯔ ꯑꯣꯏꯕꯒꯤꯅꯦ
ꯑꯗꯣ ꯇꯧꯕꯒꯤ ꯇꯧꯋꯦ ꯍꯥꯏꯕꯅꯤꯅ ꯍꯥꯏꯕꯗꯤ ꯑꯗꯨꯗ ꯍꯥꯏ ꯕ ꯑ ꯀꯩꯁꯨ ꯀꯥꯏꯗꯦꯅ ꯇꯧꯕꯁꯨ ꯑꯗꯨ ꯅꯨꯒꯗꯤ ꯅꯨꯄꯤꯒ ꯅꯨꯄꯥꯗꯤ ꯃꯥꯟꯅꯕ ꯌꯥꯗꯦꯅ ꯈꯔꯗꯤ
ꯑꯦꯇꯦꯟꯁꯟ ꯑꯩꯈꯣꯏꯁꯨ ꯑꯗꯨꯝ ꯄꯥꯝꯕꯀꯣ ꯅꯨꯄꯤꯁꯤꯡꯅꯤꯀꯣ
ꯎꯝ ꯍꯣꯏ ꯑꯗꯨꯒ ꯃꯣꯏꯒꯤꯗꯤ ꯄꯣꯠ ꯆꯩ ꯃꯆꯥ-ꯃꯆꯥ ꯑꯣꯏꯔꯁꯨ ꯃꯣꯏꯗꯤ ꯌꯥꯝ ꯁꯤꯖꯤꯟꯅꯩꯗꯅ ꯅꯨꯄꯥꯗꯤ ꯁꯝꯃꯤꯗꯅ
ꯎꯝ
ꯑ ꯇꯅꯥ
ꯐꯪꯗ꯭ꯔꯦ ꯂꯨꯑꯦ ꯑꯩꯈꯣꯏꯒꯤ ꯄꯨꯟꯁꯤꯁꯨ ꯑ